ꯇꯥꯕ꯭ꯔꯣ ꯍꯜꯂꯣ ꯍꯜꯂꯣ ꯃꯤꯁꯣ ꯇꯥꯕ꯭ꯔꯣ ꯍꯜꯂꯣ
ꯅꯪꯕꯣ ꯑꯣ ꯇꯥꯔꯦ ꯇꯥꯔꯦ ꯇꯥꯔꯦ ꯑꯥ ꯍꯃꯥꯏ ꯐꯣꯟꯗꯅꯦꯕ ꯑꯩ ꯐꯣꯟꯗꯣ ꯑꯩꯈꯣꯏ ꯊꯣꯏꯅ ꯃꯥꯃꯟꯅꯕꯤ ꯐꯣꯟ ꯇꯧꯔꯛꯀꯅꯦꯅ ꯑꯄꯥꯏ ꯂꯩꯒꯥꯔꯦꯕ ꯑꯁꯣꯟ ꯍꯥꯞꯆꯟꯒꯦ ꯇꯧꯔꯒ
ꯁꯪꯗ꯭ꯔꯦ ꯍꯧꯖꯤꯛ ꯢꯕꯦꯝꯃꯥ ꯊꯕꯛꯁꯤ ꯅ ꯑꯃꯨꯛ ꯇꯣꯏꯕ ꯕꯤꯖꯤ ꯃꯦꯟ ꯂꯣꯏ ꯑꯣꯟꯅꯗꯅ ꯆꯥꯛ ꯊꯣꯡꯕꯒ ꯃꯥꯊꯣꯡ ꯈꯪꯗ꯭ꯔꯦ ꯏꯁ ꯅꯪꯒꯤ ꯅꯣꯡ ꯆꯥꯕ ꯆꯪꯗ꯭ꯔꯦ ꯍꯧꯖꯤꯛꯀꯥꯟ ꯄꯩꯁꯥ ꯇꯥꯟꯅꯕꯗ ꯅꯪꯗꯤ ꯀꯩꯗꯧꯔꯝꯃꯤꯕ
ꯑꯣ ꯑꯩꯁꯦ ꯉꯥꯅꯨ ꯃꯆꯤꯟꯖꯥꯛ ꯈꯔ ꯁꯣꯏꯒꯦꯅ ꯁꯣꯏꯔꯝꯃꯦꯕ ꯉꯥꯅꯨꯁꯦ ꯀꯪꯉꯦ ꯉꯥꯅꯨ ꯈꯔ ꯂꯩꯔꯛꯑ
ꯑꯥ
ꯑꯣ ꯉꯁꯤꯁꯦ ꯁꯒꯣꯟꯖꯦꯟꯁꯨ ꯑꯣꯏꯕꯗꯣ ꯑꯁ ꯊꯣꯡꯉꯤ ꯊꯣꯡ ꯊꯣꯡꯅꯤꯅꯦ ꯑꯩꯅ ꯅꯉꯟꯗ ꯋꯔꯤ ꯁꯥꯟꯅꯔꯤꯁꯦ ꯀꯌꯥꯝ ꯆꯤꯡꯒꯦꯗꯣ ꯌꯦꯡꯉꯣꯗꯅ
ꯎꯝ
ꯑꯌꯨꯛꯁꯦ ꯌꯨꯝꯗ ꯅꯨꯡꯗꯥꯡꯁꯦ ꯇꯨꯝꯕ ꯐꯪꯗꯦꯕ ꯑꯩꯁꯦ ꯕꯥꯔꯣꯛ ꯑꯥꯕꯨꯡ ꯗꯥ ꯄꯨꯁꯤꯅ ꯐꯣꯟ ꯇꯧꯁꯤꯜꯂꯛꯑꯒ ꯋꯔꯤ ꯁꯥꯟꯅꯖꯦꯅ ꯇꯧꯕ ꯁꯥꯟꯅꯕꯗꯨꯗ ꯑꯩ ꯅꯨꯡꯗꯥꯡ ꯇꯨꯝꯗ꯭ꯔꯕ ꯑꯩꯁꯦ
ꯉꯔꯥꯡꯂꯣ
ꯇꯧꯕ ꯑꯗꯨꯗ ꯑꯩꯈꯣꯏ ꯁꯥꯟꯅꯥ ꯂꯩꯕꯗꯨꯗ ꯅꯨꯡꯊꯪꯁꯦ ꯇꯨꯝꯗꯗꯅ ꯃꯤꯠ ꯅꯥ ꯒꯔꯁꯦ ꯀꯩꯅꯣꯝ ꯇꯧ ꯇꯧꯔꯦꯕ ꯑꯩꯖꯦ ꯑꯗꯩ ꯐꯣꯟꯁꯨ ꯃꯦꯠꯄꯗꯣ
ꯑꯝ ꯐꯣꯟ ꯁꯨꯝꯕꯁꯨ ꯀꯣꯛꯆꯄꯅꯤꯅꯦ
ꯑꯩ ꯀꯣꯛꯆꯤ ꯀꯣꯛ ꯉꯥꯎꯋꯦꯕ ꯑꯩꯁꯦ ꯀꯩꯅꯣꯝ ꯇꯧꯔꯦ ꯍꯥꯏꯕ ꯃꯤꯠꯀꯁꯦ ꯀꯩꯅꯣꯝ ꯇꯧꯔꯁꯦ ꯆꯉꯞ ꯆꯉꯞ ꯆꯉꯞ ꯂꯥꯎꯔꯦ ꯃꯤ ꯅꯪꯕꯣ
ꯎꯝ ꯇꯧꯕꯅꯦ
ꯑꯥ ꯑꯉꯥꯡ ꯁ꯭ꯀꯨꯜ ꯆꯠꯈ꯭ꯔꯕꯣ
ꯑꯉꯥꯡꯁꯨ ꯆꯠꯈ꯭ꯔꯦ ꯃꯣꯏ ꯆꯠꯈꯤꯉꯩꯒꯤꯗ ꯀꯩ ꯀꯩꯅꯣ ꯇꯧꯍꯧꯕ ꯌꯥꯕ ꯇꯧꯍꯧꯒꯦ
ꯎꯝ ꯐꯪꯗꯦꯅꯦ ꯇꯧꯔꯤꯁꯦ ꯁꯤ ꯁꯪꯒꯣꯜꯁꯦꯅꯤꯅ ꯍꯋꯥꯏ ꯊꯣꯡꯉꯦ
ꯑꯣ
ꯍꯋꯥꯏ ꯑꯃ ꯊꯣꯡꯖꯜꯂꯦ ꯂꯣ ꯂꯣꯏꯁꯤꯜꯂꯦ ꯁꯥꯒ ꯁꯥꯕꯅꯦꯕꯦꯝꯃ ꯑꯩ ꯀꯥꯡꯂꯝ ꯆꯠꯄꯗ ꯁꯤꯔꯦ ꯃꯌꯥꯝꯒꯤꯅꯤꯅ ꯎꯝ ꯁꯥꯏꯌꯦꯕ ꯇꯧꯕꯝ ꯆꯥꯕꯝ ꯈꯪꯗꯦꯕ ꯑꯩꯗꯤ ꯁꯒꯣꯟꯁꯦ ꯅꯨꯃꯤꯠꯇꯒꯤꯁꯨ ꯃꯊꯪꯒꯤ ꯀ꯭ꯂꯥꯁꯇꯣ
ꯎꯝ
ꯑꯩ ꯑꯩ ꯀ꯭ꯂꯥꯁ ꯁꯦꯁꯟ ꯍꯧꯗꯣꯔꯦꯗꯅꯥ ꯁꯪꯒꯣꯟꯖꯦꯟ ꯅꯨꯃꯤꯠꯇ ꯇꯥꯏꯌꯦꯕ ꯑꯁ ꯈꯨꯅꯨ ꯃꯇꯨ ꯃꯌꯥꯝ ꯇꯥ ꯂꯩꯔꯝꯃꯦ ꯢꯕꯦꯝꯃ ꯂꯥꯏꯁꯪꯖꯤꯗ ꯑꯗꯨꯅꯦ ꯍꯥꯏꯖꯦ ꯅꯥꯏꯟꯗꯣ ꯁꯒꯣꯟꯖꯦꯟ ꯅꯨꯃꯤꯠ ꯇꯥꯢꯌꯦꯃꯤ ꯅꯪꯕꯣ
ꯑꯣ
ꯑꯗꯨꯗꯨꯒꯤ ꯊꯕꯛꯁꯦ ꯑꯩꯖꯦ ꯃꯩ ꯇꯥꯗꯣꯔꯤꯕ ꯁꯣꯝꯗ ꯊꯕꯛ ꯃꯌꯥꯝꯖꯤꯒ ꯀ꯭ꯂꯥꯁꯇꯨꯅ ꯄꯨꯡ ꯀꯩꯅꯣꯗꯒꯤ ꯑꯥ ꯃꯥꯄꯟꯗꯒꯤ ꯇꯔꯥꯗꯒꯤ ꯍꯥꯏꯕꯔꯣ
ꯇꯔꯥ ꯂꯩꯅꯦꯗꯥꯢ
ꯑꯥ ꯇꯔꯥꯗꯩ ꯆꯠꯇꯨꯏꯕ ꯏꯁ ꯂꯥꯢꯁꯪ ꯃꯅꯨꯡꯖꯤꯗ ꯇꯩꯔꯨꯅꯨ ꯍꯧꯗꯣꯡ ꯎꯆꯤ ꯍꯧꯗꯣꯡꯅ ꯀꯩꯅꯣ ꯇꯧꯕꯒꯤ ꯎꯆꯤ ꯐꯥꯕꯒꯤ ꯎꯆꯤ ꯅꯠꯇꯦꯅꯦꯍꯦ ꯎꯆꯦꯛ ꯐꯥꯕꯩ ꯂꯣꯏꯔꯝꯃꯤꯅꯦ ꯑꯝꯇꯣꯏꯕ ꯑꯩꯗꯤ ꯂꯥꯏ ꯂꯥꯏꯁꯪꯗ ꯋꯥꯢꯇꯩꯒꯦ ꯆꯪꯉꯛꯑꯒ ꯢꯁ ꯂꯣꯏꯔꯦ ꯇꯧꯔꯤꯖꯦ ꯑꯗꯣ ꯇꯔꯥꯗꯒꯤ ꯇꯧꯔꯦꯗꯅꯥ
ꯎꯝ
ꯑꯗꯨꯒ ꯄꯨꯡ ꯑꯍꯨꯝꯗ ꯁꯨꯇꯤ ꯊꯥꯗꯨꯏꯅꯤ ꯍꯥꯏꯌꯦꯕꯀꯣ ꯀꯟꯅꯒ ꯇꯨꯝꯅꯤꯡꯉꯛꯄ ꯇꯥꯏꯃꯤꯡꯗꯨꯅꯦꯃꯤ ꯅꯪꯕꯣ
ꯃꯥꯅꯦ
ꯑꯩ ꯍꯧꯖꯤꯛꯄꯨ ꯏꯅꯧ ꯅꯧꯅ ꯂꯥꯏꯔꯤꯛꯀ ꯇꯝꯗꯅ ꯇꯧꯗꯨꯏꯖꯦ ꯄꯟꯆ ꯑꯥꯎ ꯃꯊꯥ ꯑꯃ ꯁꯥ
ꯀꯩꯅꯣ ꯑꯗꯨꯗꯤ ꯎꯝ ꯃꯣꯏꯁꯦ ꯗꯥꯏꯠꯇꯨꯗꯤ ꯀꯔꯝꯕ ꯊꯥ ꯀꯔꯝꯕ ꯊꯥꯗ ꯁꯦꯁꯟ ꯇꯧꯖꯥꯠꯅꯣꯕ ꯗꯨꯕꯣ
ꯑꯩꯁꯦ ꯑꯩꯗꯣ ꯆꯞ ꯆꯥꯕꯗꯤ ꯈꯪꯗ꯭ꯔꯤ ꯑꯗꯣ ꯃꯣꯏꯅ ꯍꯥꯟꯅ ꯇꯧꯕꯗꯤ ꯌꯥꯔꯦꯗꯤ ꯍꯥꯏꯌꯦ ꯑꯗꯣ ꯃꯣꯏ ꯈꯔ ꯑ ꯁꯦꯃꯤꯁꯇꯔ ꯀꯥꯡꯕꯨ ꯄꯩꯈꯥ ꯊꯥꯒꯗꯕ ꯂꯩꯕ ꯃꯥꯜꯂꯦꯕꯀꯣ
ꯎꯝ
ꯑꯉꯥꯡ ꯀꯣꯂꯦꯁꯀꯤ
ꯎꯝ
ꯑꯗꯨꯗꯨꯅꯔ ꯀꯩꯅꯣ ꯈꯪꯗꯦꯕ ꯀꯩꯅꯣ ꯇꯧꯋꯦꯕ ꯃꯣꯏ ꯌꯩꯊꯣꯛꯑꯦꯅ ꯍꯥꯏꯌꯦꯕ ꯍꯥ
ꯀ꯭ꯂꯥꯁ ꯍꯥꯏꯗꯤ ꯃꯣꯏ ꯁꯦꯁꯟ ꯍꯧꯕꯒꯤ ꯇꯥꯏꯃꯤꯡꯖꯦ ꯊꯦꯡꯗ꯭ꯔꯥꯕ ꯆꯍꯤ ꯑꯃꯒꯤ ꯁꯦꯁꯟ ꯍꯧꯕꯒꯤ ꯇꯥꯏꯃꯤꯡꯖꯦ
ꯊꯦꯡꯉꯕꯅꯦ ꯑꯗꯨꯅꯦ ꯍꯥꯏꯖꯦ ꯁꯦꯁꯟ ꯍꯧꯕꯩ ꯊꯦꯡꯉꯑꯕꯅꯦ ꯃꯣꯏꯒꯤꯗꯣ ꯐꯔꯛ ꯑꯝ ꯇꯥꯔꯤꯌꯦꯅ ꯇꯧ ꯂꯩꯔꯦ ꯍꯥꯏꯕ ꯑꯗꯨꯗꯨꯅ ꯀꯩꯅꯣ ꯇꯧꯕ ꯍꯥꯏꯇꯥꯔꯦꯅꯦ ꯊꯦꯡꯗꯔꯦꯕ ꯑꯗꯣ ꯉꯟꯒꯗꯕꯅꯤ ꯍꯥꯏ ꯍꯥꯏꯔꯛꯑꯦꯕ ꯑꯉꯥꯡꯗꯨꯅꯖꯨ ꯉꯟꯒꯗꯕꯅꯤ ꯏꯆꯦ ꯑꯗꯨ ꯃꯣꯏꯗꯣ ꯍꯟꯇꯛ ꯁꯨꯃꯥꯏ ꯇꯧꯗꯅ ꯐꯔꯛ ꯑꯝ ꯇꯥꯅ ꯗꯅ ꯇꯧ ꯂꯩꯔꯦ ꯑꯗꯨꯗꯨꯅ ꯐꯣꯝ ꯊꯥꯔꯛ ꯀꯥꯟꯗ ꯑꯩ ꯑꯗꯨꯝ ꯍꯥꯏꯔꯛꯀꯦꯕꯨꯗꯤ ꯍꯥꯏꯕꯅꯦꯕ
ꯎꯝ
ꯗꯣ ꯍꯥꯔ ꯐ ꯌꯥꯔꯦ ꯀꯩꯗꯧꯔꯒꯦ ꯃꯌꯥꯝꯒꯤꯅꯤ ꯑꯩ ꯍꯥꯏꯖꯦ ꯃꯌꯥꯝꯒꯤꯅꯦ ꯍꯥꯏꯕꯗꯤ ꯅꯪꯗꯪꯒꯤ ꯅꯠꯇꯦꯕ ꯅꯪꯗꯪ ꯇꯧꯔꯣꯢ ꯍꯥꯢꯕ ꯅꯠꯇꯦꯕ ꯃꯌꯥꯝ ꯄꯨꯜꯂꯞꯀꯤ ꯑꯣꯏꯕ ꯄꯣꯠꯅꯤꯅ ꯏꯁ ꯅꯪꯕꯨ ꯅꯨꯡꯁꯥ ꯈꯨꯁꯥꯑꯝꯅꯦꯃꯤ ꯑꯩꯖꯨ ꯂꯥꯏ ꯀꯠꯀꯦꯅ ꯇꯧꯔꯤꯕꯅꯦꯃꯤ ꯋꯥꯏ ꯇꯩꯔꯤꯕꯅꯤꯃꯤ
ꯑꯩꯗꯤ ꯅꯨꯡꯁꯥꯗ ꯌꯥꯏꯔꯒꯅꯦ ꯀꯛꯏꯖꯦ ꯀꯣꯛꯁꯦ ꯈꯨꯝꯖꯜꯂꯒ
ꯑꯦ
ꯖꯣꯀꯤꯡꯒ ꯂꯤꯠꯁꯜꯂꯒ ꯅꯨꯡꯁꯥ ꯌꯥꯏꯔꯒ ꯏꯪꯉꯦꯅ ꯀꯛꯏꯅꯦ
ꯑꯥ
ꯍꯨꯃꯥꯡ ꯀꯥꯔꯅꯦ ꯑꯩꯅ ꯍꯧꯖꯤꯛ ꯆꯦꯟꯗꯩꯖꯦ
ꯉꯥꯅꯨ ꯀꯌꯥꯝ ꯂꯣꯏꯔꯤꯅꯣ
ꯉꯥꯅꯨ ꯉꯥꯅꯨ ꯂꯥꯕ ꯑꯅꯤ ꯑꯃꯣꯝ ꯑꯍꯨꯝ ꯑꯃꯣꯝ ꯑꯍꯨꯝꯖꯦ ꯂꯣꯏ ꯃꯆꯥ ꯃꯔꯨꯝ ꯎꯝ ꯃꯔꯨꯝ ꯂꯣꯏ ꯀꯣꯜꯂꯦ ꯍꯧꯖꯤꯛ
ꯅꯠꯇꯦ ꯃꯔꯨꯝ ꯀꯣꯛꯑ ꯃꯔꯨꯝ ꯆꯥꯗ꯭ꯔꯕꯅꯦ ꯅꯣꯏꯕꯨ
ꯆꯥꯗꯦꯍꯦ ꯀꯣꯜꯍꯜꯂꯤꯅꯤ ꯀꯩꯅꯣ ꯃꯆꯥ ꯑꯣꯜꯍꯟꯗꯣꯏꯅꯤ
ꯃꯆꯥ ꯑꯣꯜꯍꯟꯂꯥ ꯌꯣꯟꯗꯣꯏꯔꯕ
ꯌꯣꯜꯂꯣꯏ ꯃꯆꯥ ꯑꯣꯜꯍꯟꯂꯥ ꯂꯣꯏꯗꯣꯏꯅꯤ ꯀꯩꯅꯣ ꯑꯗꯨꯒ ꯆꯥꯎꯔꯥ ꯌꯣꯟꯒꯗꯝꯅꯦ
ꯉꯥꯅꯨꯗꯤ ꯀꯦꯖꯤꯗ ꯌꯦꯟꯒꯖꯦ ꯉꯥꯅꯨꯒꯖꯦ ꯀꯅꯥꯅ ꯇꯥꯡꯒꯦ
ꯉꯥꯅꯨꯅ ꯃꯌꯥꯝ ꯇꯥꯡꯉꯦꯍꯦ
ꯀꯦꯖꯤꯗ
ꯀꯦꯖꯤꯒ ꯈꯪꯗꯦ ꯉꯥꯅꯨꯗꯤ ꯃꯄꯤ ꯑꯝꯗꯥ ꯂꯥꯕ ꯑꯝꯗꯥ ꯑꯗꯨꯝ ꯂꯤꯁꯤꯡ ꯑꯃꯒ ꯆꯍꯨꯝ ꯆꯥꯝꯕ꯭ꯔꯤ ꯌꯧꯔꯦꯒ ꯍꯥꯏꯕꯅꯤ ꯂꯥꯕ ꯐꯖꯕꯖꯦ
ꯑꯦ ꯀꯩ ꯋꯥꯅꯣꯅꯦ ꯍꯥꯏꯖꯤꯕꯨ ꯉꯥꯅꯨꯗꯤ ꯆꯥꯔꯕꯣ ꯅꯪ
ꯉꯥꯅꯨ ꯆꯥꯔꯦ ꯑꯩ ꯍꯥꯟꯅ ꯉꯥꯅꯨ ꯆꯥꯔꯝꯗꯝꯅꯦ ꯑꯁ ꯉꯥꯅꯨꯖꯦ ꯍꯥꯎ ꯂꯩꯔꯝꯃꯦ ꯐꯖ ꯊꯣꯡꯉꯗꯤ ꯆꯥꯔꯦ ꯌꯦꯟꯗꯤ ꯍꯦꯜꯂꯤꯍꯦ ꯃꯤ ꯅꯨꯄꯥꯒꯩꯗꯤ ꯌꯦ ꯉꯥꯅꯨ ꯉꯥꯅꯨꯅ ꯍꯦꯟ ꯄꯥꯝꯅꯩꯗꯣ ꯉꯥꯅꯨꯖꯦ ꯐꯖ ꯊꯣꯡꯉꯗꯤ ꯌꯥꯝ ꯍꯥꯎꯋꯦꯕ ꯑꯗꯨꯒ ꯖꯨꯠ ꯆꯥꯗꯅ ꯊꯣꯡꯉꯗꯤ ꯍꯩꯅꯗꯦꯀꯣ
ꯎꯝ ꯇꯨꯒꯠꯆꯕ
ꯎꯝ ꯇꯨꯒꯠꯆꯩꯕ ꯃꯅꯝ ꯃꯍꯥꯎ
ꯎꯝ ꯃꯣꯏ ꯈꯣꯡꯕꯥꯟ ꯂꯣꯡꯕꯥꯥꯟꯗ ꯂꯩꯕꯅꯤꯅꯀꯣ
ꯑꯗꯨꯒ ꯐꯖꯅꯒ ꯊꯣꯡꯉꯗꯤ ꯑꯁ ꯉꯥꯅꯨꯖꯦ ꯍꯥꯎꯋꯦ
ꯁꯟꯗꯤ ꯆꯥꯔꯕꯣ ꯅꯪ
ꯁꯟ ꯆꯥꯗꯦ ꯑꯣꯛ ꯆꯥꯗꯦ ꯉꯥꯅꯨ ꯆꯥꯏ ꯌꯦꯟ ꯆꯥꯏ ꯁꯤꯡꯒꯣꯏ ꯆꯥꯏ ꯑꯩ ꯉꯥꯅꯨꯒ ꯌꯦꯟꯒ ꯆꯥꯏ ꯑꯣꯛ ꯁꯟ ꯆꯥꯗꯦ
ꯑꯣꯛ ꯁꯟꯗꯤ ꯆꯥꯗꯕ
ꯎꯝ ꯑꯁ ꯑꯣꯛꯇꯤ ꯁꯨꯡꯍꯩ ꯍꯩꯅꯔꯣꯏꯍꯦ
ꯏꯃꯥꯟꯅꯕꯤ ꯐꯌꯦꯡꯗꯩꯗꯣ
ꯑꯥ
ꯃꯥꯗꯤ ꯀꯥꯡꯗꯣꯟꯗ ꯉꯥꯏꯔꯦꯌꯦ ꯆꯥꯗ꯭ꯔꯤꯖꯦ
ꯂꯣꯏꯅ ꯆꯥꯕ
ꯑꯁ ꯀꯅꯥꯒꯤ ꯖꯒꯠ ꯁꯨꯕꯤꯅꯤ ꯏꯕꯦꯝꯃꯥ ꯑꯗꯨꯅ ꯃꯁꯥꯗꯣ ꯕꯣꯝ ꯁꯥꯔꯦ
ꯃꯌꯨꯝ ꯄꯥꯟꯕꯗꯣ ꯅꯠꯇ꯭ꯔꯣ
ꯍꯣ ꯍꯣ ꯍꯣꯏ ꯁꯤꯗ ꯃꯌꯨꯝ ꯄꯥꯜꯂꯛꯄꯗꯣ ꯀꯩꯅꯣꯔꯣꯝꯗ ꯅꯍꯥꯟ ꯑꯩꯅ ꯍꯦꯛ ꯍꯦꯛ ꯄꯩꯁꯥ ꯂꯧꯕꯗꯣ ꯈꯪꯕ꯭ꯔꯥ
ꯈꯪꯉꯦ ꯅꯪꯅ ꯐꯣꯇꯣ ꯎꯠꯄꯗꯣ
ꯑꯥ ꯑꯥ ꯑꯥ ꯑꯥ ꯑꯥ ꯍꯣ ꯍꯣ ꯍꯣ ꯍꯣ ꯍꯣ ꯍꯣꯏ ꯑꯣꯇꯣꯎꯞꯄꯗꯣ ꯑꯗꯨꯗꯣ ꯑꯗꯨꯏ ꯅꯨꯄꯤꯠꯇꯣ ꯃꯥꯗꯤ ꯆꯥꯕ ꯌꯥꯝ ꯐꯩꯌꯦꯕ
ꯍꯩꯅꯒꯗꯝꯅꯤꯗ ꯂꯣꯏꯅ ꯆꯥꯕꯗꯤ
ꯑꯁ ꯑꯗꯣ ꯑꯩꯗꯤ ꯍꯩꯅꯗꯦ ꯍꯩ ꯑꯣꯛ ꯑꯩꯗꯤ ꯄꯤꯛꯄꯗꯤ ꯑꯣꯛꯇꯤ ꯆꯥꯔꯛꯇꯦ ꯌꯦꯡꯕꯨꯗꯤ ꯆꯥꯔꯦꯀꯣ
ꯎꯝ
ꯑꯣꯛ ꯀ ꯈꯨꯅꯒ ꯑꯣ ꯑꯣꯛꯀ ꯈꯨꯅꯨꯒꯌꯦ ꯌꯦꯟꯒ ꯊꯨꯅꯨꯒꯗꯤ ꯆꯔꯛꯑꯦ ꯑꯇꯩꯩꯗꯤꯆꯗꯦ ꯄꯟꯆ
ꯑꯩ ꯑꯣꯛ ꯀꯥꯏꯗꯤ ꯁꯣꯛꯍꯩ ꯍꯩꯅꯔꯔꯣꯏ ꯄꯨꯟꯁꯤꯗ ꯑꯣꯛꯁꯤꯗꯤ
ꯑꯗꯨꯅꯦ ꯑꯗꯨꯃꯥꯏ ꯍꯥꯏꯟꯗ ꯗꯨ ꯑꯗꯨꯃꯥꯏꯅꯅꯦ ꯍꯩꯅꯗ꯭ꯔꯤꯅꯦꯕ ꯃꯣꯏꯅꯒ ꯁꯟꯒ ꯆꯥꯔꯤꯗꯣ ꯅꯪꯕꯣ
ꯑꯩꯗꯤꯑꯍꯥꯥꯟꯕꯗ ꯌꯦꯟꯕꯣꯏꯂ ꯈꯇꯪ ꯆꯥꯔꯝꯕꯅꯦ ꯌꯦꯟ ꯕꯣꯏꯂꯗ ꯆꯝꯗꯝꯅꯦ ꯑꯗꯣ ꯍꯧꯖꯤꯛꯇꯤ ꯕꯣꯏꯂꯔ ꯆꯥꯔꯦ ꯃꯩꯇꯩꯂꯣꯟ ꯆꯥꯔꯦ ꯉꯥꯅꯨ ꯆꯥꯔꯦ
ꯃꯩꯇꯩ ꯌꯦꯟꯗꯤ ꯍꯥꯎꯏꯤ ꯕꯣꯏꯂꯔꯗꯨꯗꯤ ꯐꯣꯠ ꯐꯣꯠ ꯂꯥꯎꯗ꯭ꯔꯣ
ꯑꯩꯗꯤ ꯕꯣꯏꯂꯅ ꯏꯍꯥꯎ ꯍꯥꯎꯏꯤ ꯑꯩꯅ ꯄꯥꯝꯖꯕ
ꯕꯣꯏꯂꯔꯖꯦ ꯌꯥꯝ ꯆꯥꯕꯖꯦ ꯃꯣꯏ ꯍꯤꯗꯥꯛ ꯌꯥꯝ ꯊꯛꯑꯦ ꯍꯥꯏꯌꯦꯕ
ꯎꯝ
ꯑꯗꯨ ꯍꯤꯗꯥꯛ ꯌꯥꯝ ꯊꯥꯛꯄꯗꯣ ꯐꯠꯇꯦꯅ ꯍꯥꯏꯌꯦꯕ
ꯃꯅꯦ ꯀꯩꯅꯣ ꯕꯣꯏꯂ ꯃ
ꯌꯥꯟꯇꯥꯕ꯭ꯔꯥ ꯑꯗꯨꯅꯦ ꯍꯥꯏꯖꯦ ꯑꯗ ꯕꯣꯏꯂꯔ ꯃꯆꯤꯟꯖꯥꯛ ꯃꯩꯇꯩ ꯌꯦꯟꯗ ꯊꯥꯗꯣꯛꯏꯗꯅ
ꯎꯝ
ꯗꯩ ꯉꯥꯅꯨ ꯃꯆꯤꯟꯖꯥꯛꯇꯤ ꯅꯪ ꯀꯔꯤꯅ ꯁꯣꯏ ꯄꯤꯖꯔꯤꯕ
ꯉꯥꯅꯨ ꯃꯆꯤꯟꯖꯥꯛꯁꯦ ꯑꯈꯣꯏ ꯄꯨꯈꯤꯗ ꯀꯥꯡ ꯑꯈꯣꯏꯒꯤ ꯀꯪ ꯅꯪꯈꯥꯡꯕ꯭ꯔꯥ ꯑꯈꯣꯏ ꯃꯅꯒꯥꯏꯖꯦ ꯁꯪꯉꯒ ꯑꯆꯧ ꯑꯆꯧꯕꯗꯣ ꯑꯗꯨ ꯁꯣꯏꯔ ꯑꯗꯨꯒ ꯆꯦꯡꯀꯨꯞ ꯈꯔ ꯑꯗꯒꯤ ꯆꯥꯛ ꯑꯈꯣꯏ ꯑꯔꯦꯝ ꯃꯄꯥꯗꯣ ꯈꯔ ꯈꯔ ꯍꯥꯞꯄꯤꯕ ꯑꯗꯨꯃꯥꯏꯅ ꯇꯧꯔꯒ ꯁꯨꯝ ꯄꯤꯖ ꯁꯤꯅ ꯃꯆꯤꯟꯖꯥꯛꯀ ꯂꯩꯔ ꯄꯤꯖꯕ ꯅꯠꯇꯦꯗ
ꯑꯣ ꯊꯥꯗꯣꯛꯄ꯭ꯔꯣ ꯀꯃꯥꯏ ꯇꯧꯒꯦ ꯉꯥꯅꯨ ꯃꯅꯨꯡꯗ ꯂꯣꯏꯔꯤꯔꯣ
ꯊꯥꯗꯣꯛꯄ ꯍꯥꯏꯖꯦ ꯑꯃꯨꯛ ꯑꯃꯨꯛ ꯊꯥꯗꯣꯛꯄꯤꯕ ꯁꯨꯝ ꯀꯩꯅꯣ ꯇꯧꯁꯜꯂꯗꯤ ꯃꯣꯏꯁꯨ ꯑꯏꯪ ꯑꯁꯨ ꯀꯥꯥꯁꯜꯂꯦ ꯅ ꯑꯃꯨꯛꯃꯨꯛꯇꯤ ꯊꯥꯗꯣꯛꯄꯤꯕ ꯇꯨ ꯐꯥꯖꯤꯜꯂꯒ ꯂꯣꯏꯕ ꯍꯥꯠꯇꯣꯛꯄ ꯍꯥꯏꯖꯦ ꯃꯣꯏ ꯀꯣꯏꯆꯠ ꯆꯞꯄꯅ ꯃꯥꯡꯒꯤꯅꯤꯅꯦ ꯄꯥꯈꯠꯂꯦꯕ
ꯎꯝ
ꯍꯧꯗꯣꯡꯅꯒꯗꯤ ꯂꯥꯛꯇꯩ ꯍꯧꯗꯣꯡꯒꯗꯤ ꯂꯥꯛꯇꯩ ꯇꯧꯅꯗ꯭ꯔꯣ
ꯍꯧꯗꯣꯡꯅ ꯏꯕꯦꯝꯃ ꯌꯦꯅꯥꯎ ꯃꯆꯥ ꯑꯩꯈꯣꯏꯔꯤꯕꯀꯥꯏꯅ ꯌꯦꯟ ꯈꯔ ꯂꯩ ꯌꯦꯟꯅꯥꯎ ꯃꯆꯥꯒ ꯂꯩ ꯁꯪꯉꯤꯅꯦ ꯌꯦꯅꯥꯎ ꯃꯆꯥ ꯉꯥꯅꯨ ꯃꯆꯥ ꯍꯧꯖꯤ ꯆꯥꯏꯖꯤꯅ ꯑꯗꯨꯒꯨꯝꯕ ꯍꯨꯏ ꯍꯧꯗꯣꯡꯅ ꯄꯥꯝꯃꯤꯖꯤꯅ
ꯑꯣ ꯑꯗꯣ ꯅꯣꯏ ꯃꯔꯨꯝ ꯀꯣꯜꯂꯛꯄ ꯀꯥꯟꯗ ꯃꯆꯥ ꯑꯣꯜꯂꯝꯗꯥꯏꯗꯨꯗ ꯆꯤꯁꯤꯜꯂꯨꯍꯦ ꯍꯧꯗꯣꯡꯅ ꯌꯝ ꯇꯥꯊꯣꯛꯈꯤꯅꯤ
ꯎꯝ ꯁꯦꯟꯅꯩꯅꯦ ꯁꯦꯟꯅꯔꯤꯅꯤ
ꯈꯪꯕꯔꯥ
ꯎꯝ
ꯃꯤꯅꯨꯗꯣ ꯍꯧꯗꯣꯡꯗꯤ ꯆꯥꯕꯅꯦꯕ ꯍꯧꯗꯣꯡꯗꯤ ꯎꯆꯤ ꯃꯆꯥ ꯌꯦꯅꯥꯎ ꯃꯆꯥ ꯁꯨꯝꯕ ꯃꯆꯥ ꯃꯆꯥꯁꯦ ꯃꯣꯏꯗꯤ ꯌꯥꯝ ꯆꯦꯟꯒꯟꯕꯅꯦꯕ
ꯃꯣꯏꯗꯤ ꯍꯥꯎꯔꯤꯅꯦ ꯑꯗꯣ
ꯃꯣꯏꯗꯤꯅꯣꯡꯃꯗ ꯃꯔꯨꯞ ꯄꯆꯥ ꯇꯥꯕ꯭ꯔꯥ ꯑꯩꯁꯨ ꯂꯥꯏ ꯆꯥꯛ ꯑꯝꯇꯥ ꯀꯠꯂꯨꯒꯦ
ꯍꯣꯏ ꯀꯠꯂꯨꯔꯣ ꯀꯠꯂꯨꯔꯣ ꯀꯣꯟꯅ ꯁꯥꯅꯥꯔꯥꯁꯤ ꯍꯣꯏ ꯍꯣꯏ ꯊꯝꯃꯦ ꯊꯝꯃꯦ
ꯎꯝ ꯎꯝ